ꯍꯜꯂꯣ
ꯍꯜꯂꯣ
ꯑꯧ ꯅꯨꯡꯉꯥꯏꯔꯤꯕꯣ
ꯅꯨꯡꯉꯥꯏꯔꯤꯌꯦ ꯅꯪꯗꯤ
ꯍꯤꯡꯂꯤꯕꯣ
ꯍꯤꯡꯂꯤꯌꯦ ꯅꯪ ꯀꯣꯜ ꯇꯧꯔꯛꯅꯤꯉꯥꯏ ꯉꯥꯏꯔꯒ ꯂꯩꯕꯒꯤ ꯅꯪꯁꯨ ꯇꯥꯎꯗꯤꯅꯦ
ꯑꯁ ꯍꯟꯗꯛꯁꯦ ꯋꯥꯔꯦ
ꯀꯔꯤ ꯇꯧꯕ꯭ꯔꯥ ꯀꯔꯤ ꯇꯧꯔꯒ ꯂꯩꯕ꯭ꯔꯥ
ꯊꯕꯛꯀꯤ ꯊꯕꯛ ꯈꯛꯇ ꯉꯥꯏꯔꯦ ꯑꯗꯨꯒꯤ ꯀꯣꯜꯒ ꯇꯧꯕ ꯁꯪꯗ꯭ꯔꯅꯦ
ꯂꯋꯥꯏꯗ ꯂꯩꯕ ꯃꯥꯜꯂꯦ ꯂꯋꯥꯏꯗ ꯂꯩꯕ꯭ꯔꯥ
ꯆꯤꯡꯗ ꯂꯩꯌꯦ
ꯑꯪ ꯂꯧꯒꯨꯝꯕ ꯆꯠ ꯄ ꯃꯥꯜꯂꯤꯅꯣ
ꯎꯝ
ꯄꯥꯎꯒꯨꯝꯕꯗ ꯀꯔꯤ ꯀꯔꯤ ꯇꯧꯕ꯭ꯔꯥ ꯅꯣꯏ ꯑꯩꯈꯣꯏꯗꯤ ꯈꯪꯗ꯭ꯔꯦꯅꯦ ꯁꯨꯝꯆꯠ ꯆꯠꯇꯕꯄꯨꯎꯦ ꯀꯔꯤ ꯀꯔꯤ ꯂꯧ ꯇꯧꯕ꯭ꯔꯥ
ꯑ ꯀꯩꯅꯣꯒꯨꯝꯕ ꯎꯝ ꯑꯥ ꯀꯔꯤꯔ ꯈꯪꯕ꯭ꯔꯥꯗꯣ ꯑꯗꯨꯒꯨꯝꯕ ꯍꯧꯋꯦ ꯑꯗꯨꯒ ꯁꯥꯎꯕꯤꯒꯨꯝꯕ ꯏꯟꯖꯥꯡ ꯅꯥꯄꯤꯈꯔ ꯍꯪꯒꯥꯝꯒꯨꯝꯕ ꯃꯣꯔꯣꯛꯀꯨꯝꯕ ꯍꯧꯔꯒ ꯇꯧꯋꯦ ꯑꯗꯨꯒ ꯑꯥ ꯃꯣꯔꯣꯛꯀꯨꯝꯕꯗꯤ ꯌꯥꯝ ꯌꯥꯝ ꯊꯣꯛꯑꯦꯕ ꯑꯩꯈꯣꯏꯗꯗꯤꯀꯣ ꯎ
ꯌꯥꯝ ꯐꯩꯌꯦꯅ ꯆꯥꯛꯀꯨꯝꯕꯒꯤ ꯐꯥꯝ ꯇꯧꯗꯕ꯭ꯔꯥ
ꯑꯗꯨꯁꯨ ꯇꯧꯋꯤꯗ ꯑꯗꯨꯕꯨ ꯑꯌꯥꯝꯕꯗꯤ ꯃꯣꯔꯣꯛꯅ ꯇꯧꯋꯦꯕ ꯑꯗꯨ ꯃꯣꯔꯣꯛ ꯇꯤ ꯌꯥꯝꯈꯠꯂꯗꯤ ꯌꯣꯜꯂꯅꯤ ꯑꯩꯈꯣꯏꯗꯤ
ꯑꯗꯨꯗꯤ ꯌꯥꯝ ꯆꯥꯎꯔꯝꯒꯅꯤꯅ ꯑꯗꯨꯅ ꯅꯪꯗꯤ ꯂꯥꯛꯑꯣꯗꯦ
ꯍꯣꯏ ꯆꯥꯎꯋꯦ
ꯑꯩꯁꯨ ꯆꯠꯅꯤꯡ ꯉꯦ ꯅꯣꯏꯗꯤ ꯃꯣꯔꯣ ꯀꯦꯖꯤ ꯀꯦꯖꯤꯗ ꯀꯌꯥ ꯀꯌꯥ ꯌꯣꯟꯕ꯭ꯔꯅꯦ
ꯑꯍꯣꯏ ꯑꯍꯤꯡꯕꯗꯗꯤ ꯀꯦꯖꯤꯗ ꯑꯥ ꯆꯥꯠ ꯆꯥꯇ꯭ꯔꯨꯛ ꯆꯥꯇ꯭ꯔꯦꯠ ꯌꯣꯜꯂꯦ
ꯋꯥ
ꯑꯩꯗꯤ ꯁꯤꯒ ꯃꯠ ꯆꯅꯤꯒꯨꯝꯕ ꯑꯀꯪꯕꯗꯨꯅ ꯆꯥꯇ꯭ꯔꯨꯛ ꯆꯥꯇ꯭ꯔꯦꯠ ꯑꯗꯨꯗ ꯌꯣꯜꯂꯦ
ꯎꯝ ꯑꯩꯒꯤꯁꯨ ꯀꯪꯕꯤꯌꯣ ꯑꯩ ꯅꯧꯃ ꯂꯥꯛꯑꯒꯦ
ꯑꯩ ꯁꯨꯇꯤ ꯊꯛ ꯗ ꯀꯦꯖꯤ ꯇꯔꯥꯒꯨꯝꯕ ꯂꯧꯅꯤꯡꯉꯦ
ꯅꯪ
ꯅꯣꯏꯗꯤ ꯕꯤꯖꯤꯅꯦꯁ ꯌꯥꯝ ꯀꯜꯂꯒ ꯂꯩꯕ ꯃꯥꯜꯂꯦꯗꯣ ꯃꯌꯥꯝ ꯏꯅꯥ ꯈꯨꯜ ꯂꯝ ꯒꯅꯦ
ꯀꯩꯅꯦ ꯇꯧꯗꯔꯣ ꯅꯪꯗꯤ
ꯇꯜꯂꯤꯅꯣ
ꯁ꯭ꯀꯨ ꯁ꯭ꯀꯨ ꯀꯥꯕ ꯂꯣꯏꯔꯕꯣ
ꯍꯧꯖꯤꯛ ꯀꯥꯟ ꯀꯥꯔꯤꯌꯦ ꯂꯣꯏꯗꯧꯔꯦ ꯋꯥꯟ ꯏꯔꯒꯨꯝꯕ ꯀꯥꯔꯒ
ꯑꯣ
ꯑꯩꯗꯤ ꯀ꯭ꯂꯥꯁ ꯇꯨꯌꯦꯞ ꯇꯥꯝꯔꯒ ꯂꯩꯌꯦ
ꯑꯗꯨꯗꯤ ꯌꯥꯝ
ꯑꯪꯗꯅ ꯑꯩꯈꯣꯏꯅꯦ ꯑꯥ ꯁꯦꯔꯤꯌꯦꯁ ꯈꯛꯇ ꯂꯩꯕꯒꯤ ꯅꯣꯛꯅꯤꯡꯕ ꯋꯥꯔꯤꯁꯨ ꯂꯩꯇꯦꯅꯦ ꯑꯈꯣꯏꯒꯤ ꯏꯃꯥꯟꯅꯕꯤ ꯑꯩꯈꯣꯏꯗꯤꯀꯣ ꯂꯥꯏꯔꯤꯛ ꯈꯠꯇꯪ ꯂꯥꯏꯅꯔꯤꯛ ꯈꯠꯇ ꯅꯣꯅꯤꯡꯉꯁꯨ ꯂꯩꯇꯦꯅꯦ ꯀꯃꯥꯏ ꯇꯥꯔꯗꯤ ꯐꯥꯔꯁ ꯇꯥꯗꯣꯏꯅꯣ ꯇꯥꯗꯣꯏꯅꯣ ꯈꯛꯇꯀꯣ ꯈꯥꯟꯕꯒꯤ ꯑꯩꯈꯣꯏꯒꯤ ꯕ꯭ꯔꯦꯟꯗꯣ ꯑ ꯇꯣꯄꯂꯩꯏꯇ꯭ꯔꯦ
ꯍꯜꯂꯣ ꯇꯥꯕ꯭ꯔꯣ ꯇꯥꯕ꯭ꯔꯣ ꯇꯥꯕ꯭ꯔꯣ? ꯍꯜꯂꯣ! ꯍꯜꯂꯣ! ꯍꯜꯂꯣ!